ꯑꯗꯨꯗꯤ ꯂꯤꯁꯤꯡ ꯅꯤꯐꯨ ꯅꯤꯐꯨ ꯅꯤꯄꯥꯟ ꯐꯪꯗꯣꯏꯕ꯫
ꯑꯥꯎ꯫
ꯍꯟꯗꯛ ꯐꯪꯉ ꯂꯣꯏꯗꯣꯏꯕ꯫
ꯍꯟꯗꯛ ꯖꯨꯟꯗ ꯐꯪꯗꯣꯏꯔꯣ ꯖꯨꯂꯥꯏꯗ ꯐꯪꯗꯣꯏꯔꯣ꯫
ꯈꯪꯗꯦꯌꯦ ꯑꯗꯣ ꯑꯁꯦꯡꯕꯒꯤ ꯖꯨꯂꯥꯏꯗ ꯀꯣꯆꯤꯡꯁꯦ ꯂꯣꯏꯗꯧꯅꯦꯕ
ꯎꯝ꯫
ꯖꯨꯂꯥꯏꯗꯗꯤ ꯐꯪꯕ ꯌꯥꯔꯤꯅꯦꯕ ꯑꯗꯨ ꯈꯪꯗꯦ꯫
ꯀꯩꯅꯣ ꯑꯝꯕꯦꯗꯀꯔꯁꯦ ꯀꯣꯆꯤꯡ ꯅꯠꯇꯕ꯭ꯔꯣ ꯀꯣꯆꯤꯡ ꯂꯣꯏꯔꯒ ꯄꯩꯁꯥꯁꯨ ꯑꯗꯨꯝ ꯐꯪꯗꯣꯏꯔ ꯍꯥꯏꯁꯦ꯫
ꯍꯣꯏ꯫
ꯑꯦ ꯑꯗꯨ ꯑꯩꯉꯣꯟꯗ ꯍꯥꯏꯔꯛꯇ꯭ꯔꯤ ꯀꯩꯒꯤꯅꯣ꯫
ꯑꯗꯨꯏꯅꯤ ꯀꯩꯅꯣ ꯑꯝꯕꯦꯗꯀꯔ ꯇꯧ ꯍꯥꯏꯗꯣ
ꯃꯥꯁꯇꯔ ꯇꯧ ꯇꯧꯅ ꯇꯧ ꯌꯥꯕ꯭ꯔꯣ꯫
ꯃꯥꯁꯇꯔꯁꯦ ꯔꯤꯒꯨꯂꯔ ꯔꯤꯒꯨꯂꯔ ꯑꯣꯏꯕꯗꯤ ꯌꯥꯗꯦꯕ꯫
ꯎꯝ꯫
ꯍꯥꯏꯗꯤ ꯑꯦꯝ ꯌꯨꯗ ꯗꯥꯏꯔꯦꯛ ꯇꯧꯕꯗꯨꯗꯤ ꯔꯤꯒꯨꯂꯔ ꯑꯣꯏꯗꯅ ꯍꯥꯏꯗꯤ ꯀ꯭ꯂꯥꯁ ꯐꯖꯅ ꯀꯥꯗꯣꯏꯅꯤꯗꯅ ꯑꯗꯨꯅ ꯑꯗꯨꯝꯕꯗꯨꯗꯤ ꯌꯥꯗꯦꯕꯀꯣ ꯑꯗꯨꯝ ꯃꯤ ꯑꯣ ꯉꯝꯅ ꯉꯝꯅꯕ ꯇꯧꯕꯁꯨ ꯌꯥꯎꯕ ꯃꯥꯜꯂꯦ ꯑꯗ ꯑꯩꯕꯨꯗꯤ ꯍꯟꯗꯛ ꯏꯛꯅꯧꯒꯤ ꯑ ꯏꯛꯅꯧꯒꯤꯗ ꯑꯣꯏꯅ ꯇꯧꯒꯦꯕ꯫
ꯎꯝ꯫ ꯃꯣꯏꯒꯤꯖꯦ ꯑꯁꯤꯒꯤ ꯋꯥꯔꯤ ꯁꯥꯕꯩꯁꯦ ꯀꯣꯜ ꯀꯨꯟꯊ꯭ꯔꯥꯗꯒꯤ ꯍꯦꯟꯅ ꯇꯧꯕ ꯌꯥꯗꯕ ꯃꯥꯜꯂꯦ꯫
ꯑꯣ꯫
ꯍꯥꯏꯗꯤ ꯃꯣꯏꯒꯤ ꯏꯟꯁꯇ꯭ꯔꯛꯁꯟ ꯊꯥꯕꯗꯣ ꯑꯗꯨꯗ ꯎꯝ ꯃꯤ ꯃꯉꯥꯗ ꯇꯧꯔꯣ ꯅꯃꯥꯟꯅꯕ ꯅꯃꯥꯟꯅꯕꯤ ꯃꯉꯥꯗ ꯇꯧꯔꯣ ꯑꯗꯨꯒ ꯀꯣꯜ ꯀꯨꯟꯊ꯭ꯔꯥ ꯇꯧ ꯍꯥꯏꯕ ꯀꯩꯅꯣꯝ ꯍꯥꯏꯕꯅꯦꯕ ꯑꯗꯨꯕꯨꯗꯤ ꯍꯦꯟꯕꯕꯨ ꯌꯥꯗꯦ ꯑꯩꯈꯣꯏꯒꯤ ꯇꯣꯡꯝꯖꯔꯦꯗꯅꯀꯣ
ꯍꯣꯏ ꯈ‌ꯣꯏ ꯃꯈꯩ ꯈꯛꯇ ꯑꯣꯏꯔꯝꯃꯦꯁꯨ ꯗꯥꯝ
ꯑꯗꯨꯅꯦ ꯑꯈꯣꯏꯍꯨꯝ ꯈꯤꯇꯪ ꯑꯣꯏꯔꯝꯃꯗꯤ ꯑꯩꯈꯣꯏꯍꯨꯝ ꯑꯗꯨꯝ ꯇꯧꯍꯜꯂꯛꯀꯅꯤ ꯇꯥꯛꯒꯁꯨ ꯑꯗꯨꯝ ꯁꯥꯡꯂꯔꯛꯀꯗꯣꯏꯅꯦ
ꯑꯃ ꯖꯣꯁ ꯇꯧꯔꯛꯈꯤꯗꯨꯗꯤ ꯖꯣꯁ ꯇꯧꯔꯛꯈꯤꯗꯨꯗꯤ ꯃꯤꯅꯠ ꯀꯨꯟ ꯁꯥꯟꯅꯍꯜꯂꯦ ꯑꯗꯨꯒ ꯂꯨꯄꯥ ꯀꯨꯟꯊ꯭ꯔꯥ ꯍꯨꯝꯗꯣꯢ ꯈꯤꯇꯪ ꯆꯪꯉꯦꯕꯀꯣ
ꯎꯝ
ꯑꯗꯨꯒ ꯁꯤꯁꯤꯅ ꯃꯤꯅꯤꯠ ꯇꯔꯥꯅꯤꯊꯣꯏꯗ ꯂꯨꯄꯥ ꯑꯩꯠꯇꯤꯅꯤꯗꯅ
ꯑꯥ
ꯑꯃꯗꯨꯗꯤ ꯔꯤꯖꯦꯛꯁꯨ ꯄꯪꯆꯠ ꯆꯠꯄ ꯁꯤꯅ ꯐꯠꯇ꯭ꯔꯥ
ꯐꯩ
ꯑꯃꯗꯨꯅ ꯃꯤ ꯃꯁꯛ ꯈꯪꯗꯕꯒ ꯋꯥꯔꯤ ꯁꯥꯟꯗꯣꯏꯕ
ꯈꯔ ꯃꯥꯡꯉꯦ ꯀꯩꯅꯣ ꯑꯍꯨꯝꯂꯥꯃꯩꯔꯥ ꯃꯥꯡꯒꯔꯕꯅꯦ
ꯖꯤꯔꯣꯗ ꯂꯩꯕꯗꯣ
ꯑꯥ
ꯑꯗꯨꯗꯣ ꯑꯩꯒꯤꯁꯨ ꯑꯅꯤꯔ ꯀꯥꯌꯥꯅꯣ ꯃꯥꯡꯈ꯭ꯔꯕꯅꯦ ꯑꯍꯨꯝꯂ ꯑꯅꯤꯔ ꯑꯩ ꯑꯍꯥꯟꯕ ꯌꯥꯔꯝꯗꯦꯕ
ꯑꯩꯗꯤ ꯌꯥꯗꯕꯩ ꯅꯠꯇꯦ ꯑꯍꯥꯟꯕꯁꯤꯗꯅꯅꯦ ꯅꯦꯠꯇꯨ ꯇꯠꯈ꯭ꯔꯕ ꯅꯦꯠ ꯇꯠꯈꯤꯕꯒꯤ ꯄꯨꯠꯂꯥꯎꯅ ꯃꯨꯠꯈ꯭ꯔꯦꯗꯅ ꯑꯃꯗꯨ ꯃꯤꯅꯠ ꯁꯦꯀꯦꯟꯗ ꯐꯣꯔꯇꯤ ꯐꯣꯔ ꯈꯛꯇ ꯑꯣꯏꯍꯧꯔꯕ ꯑꯗꯨꯃꯥ ꯌꯥꯈꯤꯗ꯭ꯔꯦ ꯑꯗꯩ ꯑꯃꯁꯤꯅꯦ ꯈꯨꯠ ꯂꯦꯡꯗꯅ ꯐꯣꯟꯁꯦ ꯄꯥꯏꯔꯒ ꯒꯦꯝ ꯁꯥꯟꯅꯔꯨꯕ ꯍꯥꯏꯇꯥꯔꯦ
ꯎꯝ
ꯑꯗꯣ ꯁꯦꯀꯦꯟꯗꯣ ꯑꯃꯗꯤ ꯑꯗ ꯊꯣꯛꯇ꯭ꯔꯕ
ꯎꯝ
ꯑꯗꯨꯃ ꯌꯥꯔ꯭ꯔꯗꯦ ꯑꯃꯅ ꯅꯪꯉꯣꯟꯗ ꯀꯣꯜ ꯇꯧꯔꯀꯥꯟ ꯅꯪꯅ ꯄꯥꯏꯔꯛꯇꯕ
ꯑꯁꯤꯁꯦ ꯍꯥꯟꯅ ꯍꯥꯟꯅ ꯉꯥꯍꯥꯃꯨꯛ ꯃꯣꯏꯒꯤ ꯀꯣꯑꯣꯗꯤꯅꯦꯇꯔ ꯑꯃꯅ ꯑꯩꯈꯣꯏꯒꯤ ꯇꯥꯛꯁ ꯀꯣꯠ ꯍꯥꯏꯕꯤꯔꯀꯥꯟꯗ ꯑꯩꯈꯣꯏꯒꯤꯗꯤ ꯗꯤꯇꯦꯜꯁꯨ ꯆꯪꯉꯀꯥꯟꯗ ꯔꯦꯖꯤꯁꯇꯔ ꯇꯧꯕꯤꯈꯤꯕꯗꯣ
ꯎꯝ
ꯑꯗꯨ ꯅꯠꯇꯕ ꯑꯅꯧꯕ ꯃꯤꯅ ꯁꯤꯖꯤꯟꯅꯕ ꯍꯧꯖꯤꯛꯁꯦ ꯍꯥꯏꯗꯤ ꯁꯤꯖꯤꯟꯅꯒꯦ ꯍꯥꯏꯔꯒꯁꯨꯅꯦ ꯀꯔꯌꯥꯗꯒꯤ ꯄꯩꯁꯥ ꯄꯩꯁꯥ ꯇꯥꯟꯒꯦ ꯍꯥꯏꯔꯒꯁꯨꯅꯦ ꯀꯩꯅꯣ ꯇꯧꯗꯕ ꯃꯥꯜꯂꯦꯕꯣ ꯑꯩꯅ ꯈꯟꯕꯗ ꯍꯥꯏꯗꯤ ꯀꯣꯑꯣꯔꯗꯤꯅꯦꯇꯔ ꯇꯣ ꯀꯣꯑꯣꯔꯗꯤꯅꯦꯇꯔꯣ ꯂꯩ ꯅꯍꯥꯃꯨꯛ ꯑꯩꯅ ꯑꯩꯉꯣꯟꯗ ꯍꯥꯄꯛꯄ ꯑꯩꯈꯣꯏ ꯅꯥꯀꯟꯒꯤ ꯑꯔꯤꯕꯤ ꯑꯃꯗꯣ ꯑꯗꯨꯗꯣ ꯑꯣꯏꯗ꯭ꯔꯦꯕ ꯍꯧꯖꯤꯛ ꯈꯪꯗꯦꯅ ꯍꯥꯏꯌꯦ ꯃꯥꯁꯨ ꯑꯗꯨꯅ ꯃꯤ ꯑꯅꯧꯕ ꯍꯥꯞꯄ ꯌꯥꯗꯧꯕ ꯃꯥꯟꯗꯦꯕꯄꯥꯛ
ꯎꯝ ꯍꯣꯏ ꯀꯣꯠꯇꯣ ꯌꯥꯎꯗ꯭ꯔꯗꯤ ꯀꯃꯥꯏꯅ ꯇꯧꯗꯣꯢꯅꯣ
ꯑꯎ ꯍꯥꯟꯅ ꯁꯤꯖꯤꯟꯅꯕ ꯃꯤꯗꯨꯁꯨ ꯄꯥꯛ ꯌꯥꯗꯦꯕ
ꯑꯥ
ꯑꯩꯈꯣꯏꯁꯨ ꯑꯩꯁꯨ ꯅꯍꯥꯟ ꯑꯍꯥꯟꯕ ꯆꯪꯕꯗ ꯌꯥꯗꯦꯕ ꯎꯝ
ꯑꯩꯒꯤꯗꯤꯅꯦꯁ ꯑꯩꯉꯣꯟꯗ ꯇꯥꯛꯁ ꯑꯃ ꯂꯥꯛꯑꯦ ꯍꯥꯏꯕ ꯑꯩꯉꯣꯟꯗ ꯁꯨꯛꯂꯥꯛ ꯂꯥꯡꯗ ꯃꯉꯣꯟꯗ ꯃꯦꯁꯦꯁ ꯊꯥꯔꯛꯑꯦ ꯍꯥꯏꯕ
ꯑꯩꯉꯣꯟ ꯁꯨꯛꯊꯥ ꯊꯥꯔꯛꯇꯦ ꯑꯩ ꯁꯥꯎꯅꯤꯡꯗꯅ ꯁꯤꯃꯔꯟꯒꯤ ꯃꯦꯁꯦꯁꯇꯣ ꯐꯣꯔꯋꯥꯔꯗ ꯇꯧꯕ
ꯃꯣꯏꯗ ꯍꯦꯛ ꯊꯥꯖꯤꯟꯕ ꯀꯥꯔꯌꯥꯒꯤꯗꯣ
ꯑꯣ ꯑꯩꯁꯨ ꯃꯦꯁꯦꯁ ꯈꯔ ꯊꯥꯔꯨꯏꯌꯦ ꯃꯣꯏꯗ ꯑꯩꯒꯤꯖꯦ ꯇꯥꯛꯁ ꯑꯅꯧꯕ ꯑꯝꯇ ꯊꯣꯛꯇ꯭ꯔꯦ ꯈꯣꯠꯇ꯭ꯔꯦꯅ ꯁꯤꯃꯔꯟ ꯏꯕꯥꯅꯤ ꯇꯧꯒꯦ ꯇꯧꯔ ꯃꯉꯣꯟꯗꯒꯤ ꯎꯝ ꯍꯥꯏꯔꯛꯑꯣ
ꯎꯝ ꯑ ꯀꯣꯟꯅ ꯂꯥꯛꯈ꯭ꯔꯦꯕ ꯃꯦꯁꯦꯁꯇꯨ ꯊꯦꯡꯉꯀꯥꯟꯗ ꯂꯥꯛꯑꯦꯕ
ꯑꯩꯒꯤꯁꯨꯅꯦ ꯀꯩꯅꯣ ꯇꯧꯏꯕ ꯁꯤꯃꯔꯟꯅ
ꯃꯤ ꯑꯇꯩꯗꯤ
ꯌꯥꯗꯦꯕ ꯑꯗꯨ ꯁꯤꯃꯔꯟꯒꯤꯗꯤ ꯑꯗꯨꯝ ꯃꯉꯣꯟꯗ ꯑꯗꯨꯝ ꯍꯥꯞꯄꯒ ꯂꯩꯕꯒꯤ ꯑꯣꯏꯔꯝꯕꯁꯨ ꯌꯥꯏꯑꯦꯕ ꯀꯥꯔꯌꯥꯗꯣ ꯀꯛꯇꯦ ꯍꯥꯏꯕꯅꯤꯕ ꯃꯥꯗꯤ
ꯑꯥ
ꯑꯗꯨꯒ ꯑꯩꯗꯤ ꯀꯛꯁꯨ ꯀꯛꯎꯔꯦ ꯑꯗꯨꯒ ꯃꯃꯥꯡꯒꯤ ꯏꯃꯦꯖ ꯔꯦꯀꯣꯔꯗꯤꯡ ꯇꯥꯛꯁꯇꯣ ꯑꯩꯒꯤꯗꯤ ꯔꯤꯖꯦꯛ ꯆꯠꯂꯦꯕ ꯏꯝꯐꯥꯜ ꯋꯦꯁ ꯑꯣꯏꯗꯕꯒꯤ
ꯎꯝ
ꯑꯗꯨꯗꯨꯒ ꯑꯗꯨꯝ ꯑꯩꯖꯦ ꯑꯗꯨ ꯌꯥꯗꯕꯒꯤ ꯗꯨꯝ ꯁꯣꯏꯈ꯭ꯔꯕ ꯑꯁ ꯇꯧꯕ ꯌꯥꯔꯔꯣꯏꯗ꯭ꯔꯥ ꯈꯜꯂꯦꯕꯀꯣ ꯑꯗꯨꯒ ꯃꯣꯏꯒꯤ ꯍꯦꯜꯞ ꯂꯥꯏꯟ ꯑꯅ ꯑꯃ ꯋꯥꯆꯞ ꯅꯝꯕꯔꯗ ꯀꯩꯅꯣꯝꯃ ꯍꯥꯞꯇ꯭ꯔꯥ
ꯑꯥ ꯑꯪ
ꯑꯗꯨꯗ ꯑꯩꯅ ꯃꯦꯁꯦꯖ ꯊꯥꯔꯦ ꯑꯗꯨꯒ ꯃꯇꯝ ꯈꯔ ꯂꯩꯔꯒꯅꯦ
ꯎꯝ
ꯃꯇꯝ ꯈꯔ ꯍꯧꯔ ꯂꯩꯔꯒ ꯑꯃꯨꯛ ꯇꯧꯗꯣꯏꯕ ꯂꯣꯏꯔꯒ ꯑꯩꯉꯣꯟꯗ ꯃꯦꯁꯦꯁ ꯊꯥꯔꯛꯑꯦ ꯃꯩꯇꯩ ꯃꯌꯦꯛꯅ ꯎꯝ
ꯎꯝ
ꯀꯔꯤꯌꯥꯒꯤ ꯑꯅꯧꯕ ꯇꯦ ꯑ ꯇꯥꯛꯁ ꯑꯃ ꯂꯥꯛꯑꯦ ꯑꯗꯣꯝꯒꯤ ꯃꯔꯨꯞ ꯃꯉꯥꯗ ꯐ꯭ꯔꯦꯟ ꯑ ꯀꯩꯅꯣ ꯇꯧ ꯀꯣꯜ ꯇꯧ ꯈꯣꯠꯂꯣ ꯇꯧꯕꯩꯗꯣ
ꯎꯝ
ꯑꯗꯨ ꯂꯥꯛꯑꯦ ꯑꯗꯒꯤꯗꯤ ꯑꯩꯅ ꯁꯤꯃꯔꯟꯗ ꯍꯧꯔꯦ ꯑꯗꯩꯁꯤ ꯑꯥ ꯂꯩꯉꯥꯏ ꯊꯤꯉꯥꯏ ꯇꯧ ꯂꯩꯔꯒꯦ ꯉꯥꯏꯕꯗ ꯃꯥꯒꯤ ꯑꯃ
ꯑꯍꯥꯥꯟꯕ ꯃꯥꯁꯨ ꯕꯤꯠ ꯂꯩꯔꯨꯗꯕ ꯄꯩꯁꯥ ꯇꯪꯉꯛꯄꯗꯩꯅꯦ ꯈꯔ ꯕꯤꯠ ꯂꯩꯒꯩꯁꯤ ꯃꯥꯁꯨ
ꯎꯝ ꯑꯩꯈꯣꯏ ꯑꯅꯤ ꯑꯍꯨꯝ ꯁꯨꯔꯗꯤ ꯐꯩꯗꯅ
ꯍꯣꯏ
ꯑꯥ ꯁꯤꯃꯟꯗꯨꯗꯤ ꯑꯃꯨꯛ ꯑꯅꯤꯔꯛ ꯁꯥꯅꯔꯦꯗꯅ ꯇꯣꯛꯑꯖꯦ ꯍꯥꯏꯔꯛꯑꯅꯤꯕꯀꯣ ꯑꯗꯩꯗꯤ ꯋꯥꯔꯤꯁꯤꯖꯨ ꯏꯟꯕꯣꯏ ꯀꯥꯎꯕꯣꯏ
ꯑꯗꯨ ꯇꯧꯔ ꯑꯗꯨꯝ ꯁꯥꯟꯅꯕꯒꯤ ꯋꯥꯏꯌꯦꯕ ꯃꯥꯒ ꯁꯥꯟꯅꯕꯖꯦ ꯍꯩꯗꯤ ꯆꯥꯗ꯭ꯔꯣ
ꯍꯩ ꯍꯥꯏꯔꯣ
ꯎꯝ
ꯍꯩꯒ ꯆꯥꯗꯦꯗ
ꯎꯝ ꯑꯁꯤꯒꯤꯁꯤꯅ ꯈꯔ ꯐꯩꯌꯦ ꯀꯩꯅꯣ ꯇꯧꯋꯤꯕ ꯖꯣꯁꯀꯤꯗꯨꯗꯤ ꯃꯤ ꯅꯪꯅ ꯍꯦꯟꯅ ꯋꯥ ꯉꯥꯡꯉꯗꯤ ꯅꯪꯅ ꯍꯦꯟꯅ ꯄꯩꯁꯥ ꯐꯪꯗꯣꯏꯅꯦꯕꯀꯣ
ꯎꯝ
ꯑꯗꯨꯒ ꯕꯦꯂꯦꯟꯁ ꯇꯧꯗ꯭ꯔꯗꯤ ꯍꯥꯏꯗꯤ ꯅꯪꯅ ꯃꯤꯅꯤꯠ ꯇ꯭ꯔꯥꯏꯝꯄꯥꯟꯒ ꯉꯥꯡꯉꯒ ꯑꯩꯅꯒ ꯑꯅꯤ ꯑꯍꯨꯝꯒ ꯉꯥꯡ ꯇꯥꯔꯗꯤ ꯗꯨꯝ ꯔꯤꯖꯦꯛ ꯆꯠꯂꯦ ꯕꯦꯂꯦꯟꯁ ꯇꯧꯗ꯭ꯔꯦꯅ
ꯎꯝ ꯑꯩ ꯕꯦꯂꯦꯟꯁ ꯇꯧꯗꯕꯩ ꯔꯤꯁꯦꯛ ꯆꯠꯂꯤꯅꯦ ꯍꯥꯏꯕ ꯑꯗꯩ ꯕꯤꯠꯂꯒꯤꯗꯅ ꯃꯤꯅꯧꯧꯕꯅꯤꯅꯣ ꯋꯥꯉꯥꯡ ꯇꯣ ꯌꯥꯝ ꯇꯂꯦ ꯍꯥꯏꯕ ꯍꯥꯏꯗꯤ ꯃꯤ ꯑꯅꯧꯕꯗꯨꯗꯤ ꯋꯥ ꯉꯥꯡꯗꯧ ꯌꯥꯝ ꯇꯟꯗ꯭ꯔꯣ ꯑꯩ ꯃꯔꯝꯗ ꯈꯥꯏꯅꯤꯡꯗꯦ ꯍꯥꯏꯕ
ꯎꯝ ꯑꯩ ꯀꯁꯥꯔꯒꯤ ꯃꯤꯗꯤ ꯌꯥꯝ ꯌꯥꯎꯕꯅꯦꯕ
ꯎꯝ
ꯑꯁꯤꯁꯤꯅ ꯑꯃꯨꯛ ꯏꯆꯝ ꯆꯝꯃꯒ ꯏ ꯄꯪ ꯄꯪꯕ ꯃꯤꯒꯤ ꯥꯏꯕ ꯇꯧꯑꯣ ꯇꯧꯑꯣꯗ
ꯑꯃꯗꯨꯅ ꯍꯦꯛꯇ ꯀ꯭ꯔꯛ ꯀ꯭ꯔꯛ ꯌꯦꯡꯁꯤꯟꯕꯤꯒꯤ ꯇꯥꯏꯞꯇ ꯕꯦꯛꯒ꯭ꯔꯥꯎꯟꯣꯏꯁꯨ ꯇꯥꯕ ꯌꯥꯗꯦ ꯑꯦꯅ ꯅꯨꯡꯗꯥꯡ ꯈꯛꯇꯪ ꯇꯧꯋꯦ
ꯎꯝ ꯑꯁ ꯐꯦꯟ ꯊꯥꯕꯒ ꯌꯥꯗꯔꯅꯦꯦ ꯃꯊꯥ ꯁꯥꯈ꯭ꯔꯖꯥꯠꯅꯤꯦ
ꯑꯥꯎ
ꯐꯩꯖꯣꯨꯞ ꯃꯅꯨꯡꯗ ꯈꯔ ꯁꯥꯥꯟꯅ ꯋꯥꯕꯗ
ꯑꯁ ꯑꯗꯨꯒꯕꯨ ꯀꯁꯥꯔꯒꯤ ꯅꯨꯄꯤ ꯑꯃ ꯑꯁ ꯄ꯭ꯔꯤꯇꯤꯅ ꯅꯨꯄꯤ ꯑꯃ ꯌꯥꯎꯕꯗꯣ ꯅꯪ ꯊꯦꯡꯅꯕ꯭ꯔꯥ
ꯊꯩꯅꯗꯦꯗ ꯇ꯭ꯔꯥꯞ ꯅꯨꯄꯤ ꯑꯃꯥ ꯊꯦꯡꯅꯩ ꯎꯝ
ꯋꯥꯖꯦ ꯃꯥꯅ ꯑꯗꯨꯝ ꯉꯥꯡ ꯂꯩꯗꯣꯏꯕ
ꯀꯁꯥꯔ ꯃꯤ ꯌꯥꯝ ꯌꯥꯎꯕ ꯃꯥꯜꯂꯦꯀꯣ ꯑꯗꯨꯃꯥꯏꯅꯗꯤ
ꯑꯥ ꯃꯣꯏꯅ ꯍꯥꯟꯅ ꯃꯣꯏꯗꯒꯤ ꯂꯥꯛꯄ꯭ꯔꯥ ꯈꯪꯗꯦꯗ ꯇꯥꯛꯁꯦ ꯃꯣꯏꯅꯤ ꯃꯣꯏ ꯃꯣꯏꯗꯤ ꯄꯨꯔꯥ ꯐꯨꯜ ꯗꯦꯗꯤꯀꯦꯁꯟ ꯄꯤꯔꯒ ꯇꯧꯔꯦꯏꯕꯦꯝꯃ ꯑꯗꯨꯏꯗꯣ ꯑꯩꯈꯣꯏ ꯑꯩꯁꯨ ꯅꯨꯡꯗꯥꯡ ꯈꯛꯇꯪ ꯇꯧꯔꯝꯃ ꯇꯣꯛꯑꯦꯕ ꯔꯤꯖꯦꯛ ꯆꯥꯃꯟꯗꯅ ꯇ꯭ꯔꯥꯟ꯭ꯁꯀ꯭ꯔꯤꯞꯁꯟꯗꯤ ꯇꯧꯍꯧꯕ꯭ꯔꯥ ꯅꯪ
ꯇꯧꯍꯧꯗꯦ ꯇ꯭ꯔꯥꯟꯁꯀ꯭ꯔꯤꯞꯁꯟꯒꯤ ꯇꯧꯕꯩ ꯑꯍꯥꯟꯕ ꯑꯩꯒꯤ ꯀꯩ ꯍꯥꯏꯗꯣꯏꯅꯣ ꯃꯣꯏ ꯇꯦꯁ ꯇꯧꯕꯗꯣ
ꯑꯗꯨꯗ ꯑꯩꯗꯣ ꯔꯤꯖꯦꯛ ꯆꯠꯈ꯭ꯔꯦꯕ ꯑꯗꯩ ꯄꯥꯏ ꯌꯥꯈꯤꯗ꯭ꯔꯕ ꯑꯗꯨꯝ
ꯑꯣ ꯑꯩ ꯇ꯭ꯔꯥꯟꯁꯀ꯭ꯔꯤꯞꯁꯟꯗ ꯀꯩꯅꯣ ꯇꯧꯋꯦ ꯂꯨꯄꯥ ꯂꯤꯁꯤꯡ ꯑꯅꯤꯃꯨꯛ ꯐꯪꯉꯧꯏ ꯐꯪꯉꯦ
ꯎꯝ ꯇ꯭ꯔꯥꯟꯁꯀ꯭ꯔꯤꯞꯁꯟꯒꯤꯗꯨꯣ ꯄꯩꯁꯥ ꯌꯥꯝ ꯌꯥꯝ ꯆꯥꯎꯋꯦ ꯍꯥꯏꯕ ꯅꯨꯡꯉꯥꯏꯅꯁꯨ ꯇꯧꯔꯒ
ꯌꯥꯝ ꯆꯥꯎꯕꯩ ꯅꯠꯇꯕꯅꯦꯕꯀꯣ ꯍꯥꯏꯗꯤ ꯐꯠꯆꯦꯛ ꯇꯧꯔꯀꯥꯟꯗ ꯁꯦꯝꯗꯣꯛꯇ ꯌꯥꯗꯕ ꯑꯃꯅꯤ ꯈꯛꯇꯪ ꯁꯦꯝꯗꯣꯛꯑꯦꯗꯅ ꯁꯣꯏꯕꯗꯨꯕꯨꯗꯤ ꯁꯦꯝ ꯗꯣꯛꯑꯦ ꯑꯗꯨꯒ ꯂꯣꯏꯅꯃꯛ ꯆꯨꯝꯃ ꯂꯥꯛꯄꯗꯨꯗꯤ ꯐꯨꯜ꯭ꯁꯇꯣꯞꯂ ꯀꯩ ꯆꯩꯩꯈꯩꯔ ꯀꯩꯅꯣ ꯑꯗꯨꯝ ꯍꯥꯞꯆꯤꯜꯂꯦꯕꯀꯣ ꯅꯠꯇ꯭ꯔꯗꯤ ꯌꯥꯗꯕꯅꯦꯕ ꯑꯩꯗꯤ ꯑꯦꯀꯥꯎꯟ ꯁꯁ ꯄꯦꯟꯁꯀ ꯃꯌꯥꯝ ꯆꯥꯔꯦ ꯑꯩꯅ ꯆꯦꯛ ꯇꯧꯗꯕꯤꯗ ꯁꯃꯤꯠ ꯄꯪ ꯇꯧ ꯇꯧꯕꯒꯤ
ꯎꯝ ꯑꯩꯁꯨ ꯇ꯭ꯔꯥꯟꯁꯀ꯭ꯔꯤꯞꯇꯨ ꯇꯧꯔꯛꯑꯃꯗꯤ ꯄꯩꯁꯥ ꯈꯔ ꯐꯪꯗꯣꯏꯅꯦꯕ
ꯎꯝ ꯂꯤꯁꯤꯡ ꯑꯅꯤꯃꯨꯛ ꯐꯪꯗꯣꯏꯅꯦ
ꯐ꯭ꯔꯤꯗ ꯃꯥꯡꯈꯔꯦ ꯄꯥꯝꯃꯨ ꯅꯣꯏꯃꯨꯡ ꯆꯥꯛ ꯂꯣꯏ ꯆꯥꯔꯕ
ꯆꯔꯦ
ꯎꯝ
ꯊꯣꯡ ꯊꯥ ꯈꯔ ꯂꯥꯛꯑꯗꯤ ꯐꯅꯤ
ꯑꯁꯦꯡꯕ ꯊꯥ ꯊꯥꯒꯤ ꯆꯥꯡ ꯅꯥꯏꯅ
ꯍꯞꯇꯥ ꯍꯞꯇꯥꯒꯤ ꯁꯤꯃꯔꯟꯗꯤ ꯇꯤꯒꯤ ꯄꯩꯁꯥ ꯈꯔ ꯑꯗꯨꯝ ꯆꯪꯉꯛꯑꯗꯤ ꯕꯤꯠ ꯂꯩꯅꯤꯌꯦ ꯑꯩꯅ ꯑꯃꯨꯛ ꯍꯥꯏꯗꯤ ꯈꯔ ꯈꯔ ꯌꯥꯝꯅ ꯆꯪꯉꯛꯄꯅ ꯑꯃꯨꯛ ꯐ ꯐꯩꯌꯦꯅ ꯈꯜꯂꯦꯕ ꯑꯩꯗꯤ
ꯑꯩꯕꯨ ꯈꯒ ꯌꯥꯝ ꯇꯪꯉꯛꯄꯅ ꯌꯥꯝ ꯐꯩꯗ
ꯄꯨꯂꯞ ꯄꯨꯂꯞ ꯀꯣ ꯁꯦꯟꯐꯝ ꯑꯃꯈꯛꯅ
ꯎꯝ
ꯑꯩꯅ ꯉꯔꯥꯡ ꯁꯤꯝꯔꯟꯗꯣ ꯁꯤꯁꯦ ꯂꯤꯁꯤꯡ ꯑꯩꯅ ꯉꯔꯥꯡ ꯂꯤꯁꯤꯡ ꯃꯉꯥ ꯑꯃ ꯆꯪꯉꯥꯏꯗꯤ ꯐꯅꯤꯅ ꯍꯥꯏꯕ ꯁꯤꯝꯔꯟ ꯊꯥꯔꯇꯤ ꯏꯟꯇꯨ ꯐꯤꯞꯇꯤꯟ ꯑꯝꯇ ꯇꯧꯅꯦ ꯃꯣꯏꯁꯦ
ꯐꯣꯔꯇꯤ ꯐꯥꯏꯚ
ꯅꯠꯇꯦ ꯅꯠꯇꯦ ꯑꯩꯠꯇꯤ ꯏꯟꯇꯨ ꯐꯤꯞꯇꯤꯟ ꯑꯩꯠꯇꯤ ꯏꯟꯇꯨ ꯊꯥꯔꯇꯤ ꯍꯥꯏꯕ
ꯑꯩꯠꯇꯤꯟ ꯏꯟꯇꯨ ꯊꯥꯔꯇꯤ ꯐꯣꯔ ꯐꯤꯞꯇꯤ ꯐꯣꯔ ꯍꯌꯦ ꯍꯌꯦ ꯐꯤꯞꯇꯤ ꯐꯣꯔ
ꯑꯩꯠꯇꯤ ꯏꯟꯇꯨ ꯊꯥꯔꯇꯤ ꯍꯥꯏꯔ ꯐꯤꯞꯇꯤ ꯐꯣꯔꯌꯦ
ꯐꯤꯞꯇꯤ ꯐꯣꯔ ꯖꯦꯔꯣ ꯖꯦꯔꯣ ꯂꯤꯁꯤꯡ ꯃꯉꯥꯒ ꯆꯥꯝꯃ꯭ꯔꯤ
ꯂꯤꯁꯤꯡ ꯃꯉꯥꯒ ꯆꯥꯝꯔꯤꯒꯒꯤ ꯀꯩꯅꯣꯅꯦ ꯁꯤꯁꯦ ꯇꯥꯛ꯭ꯁꯅꯦ
ꯉꯥꯏꯈꯣ ꯉꯥꯏꯒꯣ ꯅꯠꯇꯦ ꯅꯠꯇꯦ ꯅꯠꯇꯦ ꯑꯩꯠꯇꯤ ꯏꯟꯇꯨ ꯂꯨꯄꯥ ꯂꯤꯁꯤꯡ ꯃꯔꯤꯒ ꯃꯔꯤ ꯑꯦ ꯑꯅꯤꯒ ꯆꯥꯝꯃꯤ ꯍꯥꯏꯕ ꯑꯦꯠꯇꯤ ꯏꯟꯇꯨ ꯊꯥꯔꯇꯤ ꯅꯠꯇ꯭ꯔꯣ ꯑꯅꯤꯒ ꯆꯥꯝꯃꯔꯤ
ꯑꯣ ꯑꯅꯤꯒ ꯆꯥꯝꯔꯤꯒꯒꯤ ꯇꯥꯛꯁꯅꯦꯕ ꯑꯗꯣ ꯑꯩꯈꯣꯏ ꯄꯩꯁꯥꯗꯤ ꯈꯔ ꯃꯥꯡꯉꯅꯤ ꯀꯩꯅꯣ ꯇꯧꯈ꯭ꯔꯦ
ꯃꯥꯒꯅꯤ
ꯀꯣꯜ ꯑꯅꯤ ꯑꯍꯨꯝ ꯃꯥꯡꯉꯅꯦꯕ ꯁꯤꯁꯦ ꯀꯅꯥꯝꯇꯅꯁꯨ ꯍꯥꯏꯕꯤꯅꯕ ꯂꯩꯈꯤꯗꯦꯗꯅ ꯑꯩꯈꯣꯏꯅ ꯑꯍꯥꯟꯕ ꯈꯪꯖꯔꯛ ꯄꯒꯤ ꯇꯧꯔꯤꯅꯦꯕ
ꯎꯝ ꯑꯗꯣ ꯃꯣꯏ ꯃꯦꯁꯦꯖ ꯂꯥꯛꯄ ꯃꯤ ꯈꯔꯕꯨꯔꯤ ꯇꯧꯔꯝꯕꯁꯨ ꯌꯥꯏꯗꯣ
ꯇꯧꯔꯝꯒꯅꯤ ꯇꯧꯔꯝꯒꯅꯤ ꯑꯗꯣ ꯑꯩꯅ ꯌꯥꯔꯒ ꯎꯝ ꯑꯩꯅ ꯌꯥꯔꯒ ꯃꯤꯗꯣ ꯐꯔꯛ ꯇꯥꯕ ꯂꯩꯕꯗꯣ ꯑꯗꯨꯗꯨꯒꯤ ꯄꯥꯛ ꯇꯧꯅꯔꯝꯗꯧ ꯃꯥꯟꯗꯕ ꯃꯤ ꯑꯅꯤ ꯑꯅꯤ ꯆꯪꯉꯤꯗꯅ
ꯎꯝ ꯎꯝ
ꯑꯗꯨꯒꯤ
ꯍꯣꯏ ꯈꯪꯅꯗ꯭ꯔꯗꯤ ꯑꯃꯨꯛꯁꯨ ꯇꯧ ꯌꯥꯗꯦꯗꯅ ꯁꯤꯗꯤ
ꯍꯣꯏ ꯑꯗꯣ ꯑꯗꯨꯝ ꯃꯈꯥ ꯇꯥꯅ ꯇꯥꯛꯁꯦ ꯂꯥꯛꯑꯗꯤ ꯐꯅꯤꯁꯤꯅꯦꯅ ꯈꯜꯂꯤꯁꯦ ꯀꯨꯟꯊ꯭ꯔꯥ ꯍꯦꯟꯅ ꯃꯣꯏꯅ ꯀꯣꯜ ꯑꯃꯗ ꯑꯩꯠꯇꯤ ꯑꯩꯠ ꯀꯤ ꯄꯥꯔꯗꯤꯀꯣ ꯆꯥꯎꯧꯔꯥꯛꯄ ꯑꯣꯏꯔꯒꯁꯨ ꯀꯣꯜ ꯌꯥꯝꯗꯦꯕ ꯅꯍꯥꯟ ꯁꯤꯜꯃꯅꯤ ꯏꯕꯥꯅꯤ ꯇꯧꯔꯒ ꯇꯨ ꯑꯩꯠꯇꯤ ꯁꯤꯛꯁꯇ ꯀꯌꯥ ꯑꯗꯨꯝ ꯆꯪꯉꯛꯦꯕ ꯑꯩꯒꯤꯅ
ꯎꯝ
ꯔꯤꯖꯦꯛ ꯈꯔ ꯆꯠꯄꯒꯤ ꯃꯔꯛ ꯄꯤꯕꯒꯤ ꯇꯥꯏꯞꯇ ꯄꯩꯁꯥꯗꯨꯣ ꯈꯔ ꯍꯟꯊꯔꯒꯁꯨ ꯃꯇꯝ ꯃꯥꯡꯉꯤꯗꯨꯒꯤ ꯚꯦꯂꯨꯗꯨꯣ ꯈꯤꯇꯪ ꯌꯥꯎꯍꯟꯅꯤꯡꯕꯗꯣ ꯑꯃ ꯖꯣꯁꯀꯤꯗꯨꯁꯨ ꯃꯥꯛ ꯄꯤꯕꯩ ꯇꯥꯏꯞꯇ ꯇꯧꯔꯒꯀꯣ ꯑꯗꯨ ꯃꯊꯪ ꯅꯪ ꯇꯧꯔꯛꯀꯗꯕꯅꯤ ꯇꯧꯔꯛꯑꯣ
ꯍ ꯍꯣꯏ ꯍꯣꯏ ꯂꯣꯏꯗꯣꯏꯔꯕ
ꯂꯣꯏꯗꯣꯏꯣꯔꯦ